ꯇꯥꯔꯕꯣ
ꯑ ꯇꯥꯏ
ꯑꯣꯝꯕꯅꯤꯗ
ꯎꯝ
ꯇꯥꯗ ꯑꯣꯏ ꯁꯥꯏ ꯑꯦꯕ
ꯅꯪꯉꯣ ꯑꯩ ꯀꯦꯗꯤ
ꯎꯝ ꯅꯨꯡꯉꯥꯏ ꯍꯥꯏꯇꯥꯔꯦ ꯅꯨꯡꯁꯥ ꯃꯔ ꯃꯔꯛꯇ ꯐꯝꯕꯅꯤ
ꯅꯨꯡꯁꯥ ꯌꯥꯏꯔꯣ ꯁꯥꯔ ꯀꯥꯟꯁꯤꯗ
ꯑꯥꯎ
ꯁꯥ ꯁꯥ ꯀꯝꯄ꯭ꯂꯦꯛꯁ
ꯎꯝꯐ ꯎꯝ ꯅ ꯋꯥꯉꯨ ꯊꯨ ꯑꯣ ꯎꯝ ꯉꯍꯥꯛ ꯑꯣꯏꯔꯦ ꯆꯥꯕꯠꯅꯤꯡꯒꯦ
ꯍꯣꯏꯁ ꯆꯔ ꯍꯣꯏ
ꯌꯦꯟꯖꯥꯡ ꯆꯥꯔꯕ ꯎ ꯌꯥꯝ ꯃꯥꯟꯅꯔꯕ ꯇꯥꯏꯞꯇ
ꯑ ꯑꯗꯤ ꯎꯝ ꯌꯦꯔꯨꯝ ꯑꯗꯨꯝ ꯆꯥꯏ ꯅꯪꯒꯤ
ꯎꯝ ꯑꯩꯈꯣꯏꯅ ꯅꯨꯡꯁꯤꯠꯇ꯭ꯔꯥ
ꯍꯥ
ꯅꯨꯡꯁꯤꯠ ꯆꯥꯏꯌꯦ
ꯅꯨꯡꯁꯤ ꯆꯥꯏꯦ ꯑꯣꯏ ꯌꯥꯝ
ꯑꯥ ꯈꯪꯉꯝ ꯑꯣꯏꯣꯏꯅꯦ ꯅꯅꯨꯡꯁꯨꯦ
ꯀꯔꯤꯔꯣꯔꯤ ꯅꯨꯡꯁꯤꯕꯣ
ꯃꯔꯤꯦꯟ
ꯑꯣ ꯅꯨꯡꯁꯤꯠ ꯃꯥꯏꯔꯦꯟꯁꯦ ꯅꯨꯡꯁꯤꯠ ꯀꯧꯕꯥꯎ꯭ꯔꯣ ꯑꯣꯅ ꯉꯁ ꯀꯗ ꯀꯗ ꯈꯥꯎ ꯐ ꯁꯤꯗ ꯍꯥꯏꯖꯤ ꯃꯔꯤ ꯀꯋꯥꯦꯕ ꯍꯣꯏ ꯈꯪꯖꯜꯂꯒꯦ ꯅꯣꯡꯉꯜꯂꯒꯦ
ꯎꯝ
ꯎꯝ
ꯀꯅꯥꯗꯣ ꯍꯣꯡꯉꯤꯅꯣ
ꯑꯩ
ꯑꯥ
ꯑꯦ ꯑꯩ
ꯑꯣ ꯍꯥꯎꯕ꯭ꯔꯣ ꯅꯇꯣꯝꯇ ꯅꯇꯣꯝꯇ ꯆꯥꯏꯔꯣ
ꯎꯝ ꯍꯥꯎ ꯇꯕꯅꯤ ꯀꯩꯣ
ꯑꯥ ꯑꯥ ꯍꯥꯡꯍꯧꯕꯕꯤꯔꯣ ꯅꯠꯇ꯭ꯔꯒ ꯆꯣꯝꯅ ꯆꯝꯊꯣꯡꯕꯤ
ꯎꯝ ꯃꯥꯏꯔꯦꯟꯁꯤꯕꯨ ꯊꯥꯎ ꯉꯧꯗꯁꯨ ꯆꯥꯕ꯭ꯔꯣ
ꯃꯤ ꯂꯣꯏ ꯆꯥꯏꯅꯁꯤꯗꯤ
ꯎꯝ ꯈꯪꯉꯦ ꯃ ꯊ ꯉꯧ ꯉꯎꯗꯕꯗꯤ ꯈꯪꯒꯦ
ꯑꯣ
ꯑꯗꯨ
ꯑꯣ ꯍꯧꯔꯕꯅꯤ ꯉꯧꯔꯗꯤ ꯑꯗꯨꯗꯤ
ꯎꯝ ꯍꯥꯎꯋꯦ ꯉꯔꯤ ꯊꯥꯛꯇꯕꯅꯤꯅ
ꯐꯌꯦ ꯐꯌꯦ
ꯑꯗ ꯋꯥꯉ
ꯑꯁ ꯑꯩꯗꯤ ꯊꯕꯛ ꯃꯐꯝꯗ ꯂꯩꯌꯦꯗ ꯑꯗꯨꯝ ꯐꯝꯃꯒ ꯂꯩꯌꯦ
ꯑꯣ ꯐꯩꯅꯦ ꯐꯝꯃꯣ ꯅꯨꯡꯉꯥꯏꯅꯕꯅꯦꯐꯝꯗ
ꯍ ꯍ ꯍ
ꯋꯥꯔꯗꯤ ꯑꯃꯨꯛ ꯂꯦꯞꯄꯨ ꯋꯥꯔꯗꯤ ꯑꯃꯨꯛ ꯂꯦꯞꯇ ꯑꯃꯨꯛ ꯋꯥꯔꯗꯤ ꯑꯃꯨꯛ ꯇꯨꯝꯃꯨ
ꯑ ꯇꯣꯃꯤꯅꯦ ꯑꯗꯨꯅꯦ ꯁꯤꯗꯤ ꯁꯤꯗꯤ ꯀꯔꯤ ꯄ꯭ꯂꯥ ꯂꯩꯒꯦ
ꯅꯨꯡꯁꯤ ꯄ꯭ꯔꯥꯟ ꯒꯦꯝꯁꯅꯕ
ꯀꯔꯤ ꯒꯦꯝꯔꯣ ꯍꯥꯏꯁꯦ ꯏꯕꯥꯂꯤꯖꯦꯟꯅ ꯄꯞꯄꯤꯔꯣ ꯑ ꯍꯣꯏ ꯅꯪꯁꯨ ꯁꯦꯅꯥ ꯍꯥꯏꯕ꯭ꯔꯣ
ꯑꯦꯁ ꯑꯩꯩꯗꯤꯦꯗ ꯁꯨꯝꯨꯝ ꯅꯞꯄꯤꯕ ꯍꯥꯏ
ꯎꯝ ꯀꯔꯤ ꯍꯦꯔꯣ ꯄꯥꯏꯔꯣ ꯀꯔꯤꯂꯦꯟꯗ ꯆꯠꯂꯤꯔꯣ ꯅꯪꯗꯤ
ꯑꯌꯥꯝꯕ ꯑꯦꯝ ꯑꯦꯝꯒ ꯍꯥꯏꯄꯔ
ꯑ ꯑꯩꯗꯤ ꯃꯦꯟꯒꯣꯟꯕꯗꯤ ꯄꯥꯛꯁꯅ ꯐꯩꯗꯦ ꯑꯩꯅ ꯔꯣꯝꯗꯒ ꯃ ꯁꯅꯥꯕꯣ ꯀꯣ ꯁꯅꯥꯕ ꯍꯣꯏ ꯏꯅꯦꯁꯗꯕꯥꯥꯏꯅꯦꯁꯨꯣ
ꯑꯩꯈꯣꯏ ꯇꯦꯡ ꯌꯥꯎꯗꯕ ꯑꯗꯨꯗ ꯑꯗꯨꯝ ꯄꯨꯒꯅꯦꯕ
ꯑꯥ ꯑ
ꯏꯁꯀꯋꯥꯆꯕ ꯀꯥꯟꯒꯣ ꯃꯤ ꯇꯦ ꯌꯥꯎꯗꯕꯗꯣ ꯅꯨꯡꯉꯥꯏꯇꯦꯕ ꯌꯥꯎꯔꯁꯨ ꯄ꯭ꯔꯣ ꯑꯣꯏꯗꯕꯗꯣ
ꯍꯣꯏ ꯍꯣꯏ ꯑꯗꯨ
ꯑꯩ ꯅꯪ
ꯑꯗꯨꯗꯤ ꯅꯪ ꯑꯦꯝ ꯑꯦꯝ ꯐꯖꯅ ꯍꯥꯏꯔꯝꯃꯅꯤꯍ
ꯎꯝ ꯆꯥꯏꯇꯦ ꯄꯖꯅ
ꯎꯝ ꯑꯗꯨ ꯀꯔꯤ ꯀꯔꯤ ꯄꯥꯏꯅꯣꯏ ꯍꯥꯏꯔꯣ ꯑꯗꯨꯗꯤ ꯃꯤꯌꯥꯒꯨꯝꯕ ꯄꯥꯏꯕ꯭ꯔꯣ
ꯑꯌꯥꯝꯕ ꯎꯝ ꯍꯔꯥꯕꯤꯒ ꯀꯩꯅꯣꯁꯨ ꯃꯌꯥꯗ ꯄꯥꯏꯔꯦ
ꯏꯅꯥ ꯂ ꯀꯤꯒ ꯑꯣ
ꯎꯝ ꯑꯗꯨꯒ ꯀꯩꯅꯣ ꯑꯁꯔꯁꯟꯗꯨꯅ ꯁꯤ ꯒꯨꯁꯟꯒ
ꯑꯥ
ꯀꯥꯗ
ꯑꯥ
ꯑꯌꯥꯝꯕ ꯑꯗꯨ ꯑꯅꯤ ꯈꯛꯇꯪꯅꯤꯗ ꯃꯔꯛ ꯃꯔꯛꯇ ꯆꯧ ꯄꯥꯏꯕ ꯃꯔꯛ ꯃꯔꯛꯇ ꯠꯇꯅ ꯌꯦꯟ ꯑꯁ ꯍꯣꯏꯅꯤꯗ
ꯌꯥꯝ ꯐꯥꯏꯔꯝꯅꯤꯗꯖ
ꯍꯥꯏꯇ ꯐꯩꯗ
ꯑꯁꯦꯡꯕ ꯅꯪ ꯁꯥꯟꯅꯕ꯭ꯔꯣ
ꯍꯥꯥ
ꯑꯁꯦꯡꯕꯩ ꯅꯪ ꯁꯥꯟꯅꯕ꯭ꯔꯣꯕ
ꯍꯣꯏꯅꯦ ꯏꯁꯥꯅ ꯑꯩꯅ ꯀ꯭ꯔꯅꯣ ꯃ ꯄꯥꯜꯂꯤꯁꯦꯕꯨ ꯑꯦꯁꯤꯂꯒꯦꯁ ꯅ ꯀ ꯑꯣ ꯍꯣꯏ ꯊꯥꯕꯤꯔꯛꯀꯦ ꯊꯥꯕꯤꯔꯛꯀꯦ ꯑꯣ ꯑꯩꯩꯅ ꯄꯥꯛ ꯁꯥꯟꯅꯗ꯭ꯔꯦ ꯍꯥꯏꯕꯒꯤ ꯃꯗꯣ ꯅꯪꯗ꯭ꯔꯦꯕ ꯍꯒꯗ ꯦꯦꯝꯗ ꯐꯣꯀꯁ ꯇꯤꯟꯒꯥꯏꯂ ꯏ꯭ꯔꯦꯕ ꯃ
ꯑꯁ ꯅꯨꯡꯉꯥꯏꯇꯦꯗ ꯑꯗꯨꯗꯤ
ꯍꯦꯟꯅ ꯈꯪꯉꯝꯗꯦ ꯑꯗꯨꯗꯤ ꯃꯇꯝ ꯂꯩꯇ꯭ꯔꯦ ꯍꯥꯏꯗꯨꯗꯤ
ꯑꯩꯗꯤ ꯃꯇꯝ ꯂꯩ ꯀꯩꯒꯤꯅꯣ ꯈꯪꯗꯦ
ꯪ ꯂꯩꯕꯤꯔ ꯑꯩꯁꯦ ꯊꯕꯛ ꯊꯕꯛ ꯑꯃꯛ ꯐꯥꯎꯕꯅꯤ ꯍꯣꯏ ꯑꯗꯨꯒꯤꯝ ꯑꯗꯨꯒꯤ ꯄꯥꯛ ꯁꯅꯖ꯭ꯔꯕ
ꯎꯝ ꯀꯣꯏꯅ ꯨ ꯁꯅ ꯑꯩꯗ
ꯑ ꯁ ꯇ ꯑ ꯐꯇ ꯅꯠꯇ ꯍꯣꯏ ꯃꯤ ꯀꯟꯕꯒꯨꯝꯕꯗꯤ ꯍꯩꯌꯦ ꯑꯩꯁꯨ ꯑꯩꯅ ꯍꯦꯔꯣ ꯄꯥꯏꯦ ꯗ ꯑꯅꯅꯒ ꯀꯁꯅꯒ ꯑꯖꯤꯇꯒ ꯑꯗꯨ ꯑꯗꯨ
ꯎꯝ
ꯐ
ꯖꯤꯇꯦꯟꯗꯨꯗ ꯀꯜꯂꯤꯅꯦ
ꯍ ꯀꯦꯟꯗ ꯊꯨꯡꯉꯥꯏ ꯍꯗ ꯁꯤꯅꯥꯅꯥ ꯅ ꯑꯁꯦ ꯍꯣ
ꯍꯟꯗꯛꯅꯅ ꯄꯥꯏꯕꯁꯨ ꯎꯗ꯭ꯔꯦꯗ ꯑꯌꯥꯝꯕ ꯑꯌꯥꯝꯕ ꯁꯤꯅꯒ ꯑ ꯀꯩꯅꯣ ꯇꯨ ꯃꯃꯤꯡꯗꯣ ꯑꯃꯨꯛ ꯀꯥꯎ ꯖꯤꯠꯇꯤ ꯅꯠꯇꯕ ꯑ ꯀꯖꯤꯇꯥꯥꯗꯣꯈꯨꯀꯟꯗꯨꯗꯤ ꯎꯝ
ꯀꯇꯤ ꯇꯥ ꯍꯣꯏꯅꯦ ꯀꯜꯂꯗꯤ ꯑꯁ ꯌꯥꯝ ꯀꯜꯂꯦ
ꯑꯩꯈꯣꯏꯒꯤ ꯑꯩꯈꯣꯏꯒꯤ ꯇꯤꯝꯗ ꯀꯗꯤ ꯇꯥ ꯄꯥꯏꯕ ꯂꯩꯌꯦꯕ ꯑꯁ ꯈꯨ ꯀꯟꯗꯨꯗꯤ ꯅꯨꯄꯥ ꯒꯗꯤ ꯌꯥꯔꯦ ꯑꯩꯈꯣꯏꯗꯤ ꯀꯔꯤꯝ ꯀꯤ
ꯑꯗꯣ ꯁꯅꯥꯄꯥ ꯍꯩꯔꯦ ꯍꯣꯏ ꯁꯅꯥꯄꯥ ꯍꯩꯔꯗꯤ ꯐꯖꯅ ꯀꯟꯒꯅꯤ ꯁꯅꯄꯥ ꯍꯩꯇ꯭ꯔꯗꯤ ꯎꯄꯥꯏ ꯂꯩꯇꯦ
ꯎꯝ ꯑꯗꯨꯅꯤ
ꯑꯗꯨꯒ ꯔꯣꯝꯗꯅ ꯀꯔꯃꯤꯂꯥꯒ ꯇꯥꯏ ꯑꯥꯒ ꯚꯃꯣꯟꯒ ꯄꯥꯏꯔꯃꯅꯦꯕ ꯑꯥꯐꯇꯤ ꯑꯐꯥꯒ ꯚꯤꯃꯣꯟ ꯌꯥꯝ ꯍꯩꯔꯝꯃꯅꯤ ꯚꯏ ꯑꯗꯣ ꯃꯌꯦꯛꯁꯦ ꯁꯥꯟꯅꯔꯒ ꯌꯥꯝ ꯅꯨꯡꯉꯥꯏꯕ ꯇꯥ
ꯑꯣ ꯀꯦꯕ ꯃꯤꯅꯤꯁꯇꯔ ꯍꯥꯏꯕ꯭ꯔꯥ ꯎ
ꯑ ꯑ ꯈꯪꯗꯤ ꯑꯗꯨꯗꯤ
ꯄꯀꯂꯦ ꯃꯥꯗ ꯀꯣꯗꯨꯨꯝꯕꯦꯅ ꯇꯧꯋꯦ ꯃꯥꯗ
ꯑ ꯑꯅꯧꯕ ꯍꯦꯔꯣ ꯊꯣꯛꯄꯗꯣ ꯍꯤꯌꯔꯥꯗꯣ
ꯑꯁ ꯈꯪꯗꯦ ꯌꯦ ꯚꯤ ꯍꯥꯏꯕ꯭ꯔ ꯋꯥꯏ ꯚꯤ ꯏꯗꯣ
ꯑꯥ
ꯑꯗꯨꯁꯨꯅꯩꯅꯦ ꯃꯥꯏ ꯏꯁꯀꯦꯟꯗꯨꯗ
ꯎ ꯀꯤꯔ ꯑꯔꯥꯥꯁꯦ ꯀꯜꯂꯦ ꯍꯥꯏꯔꯣ ꯀꯟꯗꯦ ꯍꯥꯏꯔꯣ ꯈꯪꯗꯦꯀꯣ ꯀꯩ ꯁꯥꯟꯅꯕ ꯅꯨꯡꯉꯥꯏꯇꯦ ꯍꯥꯏꯌꯦ ꯃꯤ ꯈꯔꯗꯤ ꯍꯤꯔꯥꯁꯦ ꯑꯅꯧꯕ ꯊꯣꯛꯄꯗ
ꯪꯈꯪꯗꯦ ꯑꯈꯣꯏꯗꯤ ꯑꯗꯨꯝ ꯑꯅꯧꯕ ꯊꯣꯛꯄ ꯗꯔꯀꯥꯔ ꯇꯥꯔꯦ
ꯍꯅꯦ ꯑꯗꯣ ꯑꯔꯤꯕꯅ ꯐꯩꯀꯣ ꯑꯗꯨꯝ ꯀꯣ ꯑꯩꯈꯣꯏꯗꯤ
ꯎꯝ ꯅꯍꯥꯟ ꯅꯣꯏ ꯅꯣꯏ ꯂꯩꯀꯥꯏ ꯑꯉꯥꯡ ꯑꯃ ꯀꯁꯇꯝ ꯇꯧꯁ ꯌꯥꯏ ꯕꯨꯁꯟꯗ ꯑꯖꯅ ꯄꯣꯈꯤꯕꯅꯦ ꯃꯗ
ꯑꯁ ꯀꯁꯇꯝꯗꯨꯗꯤ ꯁꯅꯥꯕ ꯃꯇꯝꯒ ꯂꯩ ꯇꯤꯗ‌ ꯈꯣꯏꯗꯤ
ꯎꯝ ꯑꯩꯈꯣꯏꯗꯤ ꯎꯝ ꯎꯝ ꯊꯥꯅꯔꯒ ꯇꯧꯕꯅꯤ ꯃꯥꯅ
ꯑꯥ ꯑꯥ
ꯑꯗꯨꯒ ꯅꯦꯛꯇ ꯇꯩ ꯇꯩꯅꯕꯩ ꯋꯥꯅꯦ ꯃꯥꯅ
ꯑ
ꯅꯣꯏ ꯅꯣꯏ ꯅꯣꯏꯅ ꯀꯥꯏ ꯑꯉꯥꯡ ꯑꯗꯩꯗꯤ ꯎꯝ ꯆꯧꯀꯁꯇ ꯑꯃꯨꯛ ꯇꯧꯁꯤ ꯍꯥꯏꯕ ꯋꯥꯅꯤ ꯁꯤꯗꯗꯤ ꯑꯁꯦꯡꯕ ꯄꯤꯅꯁꯤ ꯍꯥꯏꯌꯦ ꯑꯣ ꯐꯔꯦ ꯇꯧꯔꯁꯦꯅ ꯑꯗꯨꯁꯨ ꯑꯃꯨꯛ ꯑꯃꯨꯛ ꯌꯥꯗ꯭ꯔꯕꯥꯃꯥꯅ
ꯑ
ꯑꯗ ꯑꯉꯥꯡꯅ ꯐꯒꯤ ꯌꯥꯝ ꯇꯧꯕꯅꯦꯕ ꯀꯟꯗꯔꯒ ꯇꯧ ꯑꯩꯈꯣꯏꯅ ꯄꯨꯁ ꯇꯧꯗ꯭ꯔꯤꯈꯩ ꯔꯦꯡ ꯑꯩꯈꯣꯏꯅꯦ ꯍꯟꯗꯛꯁꯤ ꯔꯦꯡ ꯄꯣꯁꯑ ꯌꯧꯒꯦ ꯇꯧꯕꯅꯦ ꯁꯤꯖꯟ ꯆꯦꯟꯖ ꯇꯧꯗ꯭ꯔꯤ ꯀꯥꯟꯗꯕꯣ
ꯑꯣ ꯅꯪ ꯀꯌꯥ ꯀ ꯀꯔꯤ ꯔꯟꯗ ꯂꯩꯔꯤ ꯅꯣ ꯅꯥꯪꯗꯤ
ꯍꯧꯖꯤꯛ ꯂꯤꯖꯦꯟ ꯗꯔ꯭ꯤ ꯑꯣꯏꯔꯝꯒꯅꯤ ꯑꯩ ꯉꯁꯤꯒꯤ ꯆꯪꯗ꯭ꯔꯤ
ꯉꯁꯤꯒ ꯂꯥꯏꯔ ꯑꯩꯗꯤ ꯀꯨꯏꯔꯦ ꯆꯪꯗꯕ
ꯑ
ꯑꯩꯩꯅ ꯍꯧꯖꯤꯛ ꯃꯥꯁꯇꯔ ꯑ ꯒꯔꯅ ꯃꯥꯁꯇꯔ ꯏꯄꯤꯞ ꯏꯄꯤꯞ ꯋꯥꯟꯅꯔ ꯂꯩꯔꯝꯃꯅꯤ
ꯑꯣ ꯀꯩꯁꯨ ꯑꯗ ꯅꯦ ꯀꯨꯝꯃꯕ ꯀꯝ ꯀꯨꯝꯃꯈ꯭ꯔꯕꯅꯦ ꯍꯟꯗꯛ ꯀꯨꯏꯗ꯭ꯔꯤꯗꯅ ꯁꯤꯖꯟ ꯁꯤꯖ ꯇꯧꯈꯤꯕꯗꯣ ꯑꯥ ꯑꯗꯨꯗ ꯑꯩꯁꯨ ꯇꯥꯈꯤꯕꯅꯤ
ꯑꯥ
ꯑꯗꯨꯝ ꯅꯧꯅ ꯑꯃꯨꯛ ꯀꯥꯈꯠꯂꯤꯅꯦ
ꯎꯂ
ꯑꯦꯀꯥꯎ ꯑꯃꯗꯤ ꯑꯩꯠꯇꯤ ꯑꯩꯠ ꯌꯧꯔꯛꯍꯦ
ꯑꯣ
ꯏꯀ ꯌꯥꯃꯤ ꯀ ꯀ ꯑꯃꯝ ꯄꯥꯏ ꯌꯥꯗꯦ ꯑꯨꯝꯗꯦ
ꯍꯣꯏ ꯄꯥꯏꯌꯣ ꯄꯥꯏꯣ
ꯍꯥꯏꯕꯗꯤ ꯑꯗꯨꯅ ꯍꯦꯟꯅ ꯅꯨꯡꯉꯥꯏꯔꯦꯕ ꯑꯃꯗꯨꯗꯤ ꯑꯃ ꯑꯃꯗꯨꯁꯨ ꯀꯩꯅꯣ ꯏꯄꯤꯆ ꯂꯩꯍꯧꯔꯤꯕꯅꯤ ꯃꯗ
ꯑꯥ
ꯑꯃꯅ ꯂꯤ ꯂꯤꯖꯦꯗꯨꯅ ꯑꯃꯨꯛ ꯅꯧꯅ ꯑꯃꯨꯛ ꯄꯥꯏꯕ
ꯂꯤꯖꯦꯅ ꯂꯨꯋꯦ ꯍꯥꯏꯌꯦꯦ ꯅꯀꯣ ꯃꯤꯁꯦꯕꯣ
ꯑꯥ
ꯖꯦꯅꯦ ꯂꯣꯏꯋ ꯍꯥꯏꯌꯦ ꯀꯣ ꯂꯨꯦ ꯍꯥꯏꯅꯩꯌꯦꯕ ꯏꯖꯟꯗ ꯈꯪꯗꯦ ꯏꯄꯤꯛꯇ
ꯑꯥ ꯗꯥꯎ ꯁꯤꯁꯇꯦꯝ ꯂꯥꯛ ꯌꯥꯝ ꯂꯩꯕꯅꯤꯅ
ꯑꯣ ꯍ ꯄꯖꯤꯂꯦꯁꯤ ꯂꯣ ꯑꯗꯨꯔꯒꯣ ꯑꯗꯨ ꯑꯩꯗꯤ ꯍꯩꯇꯕꯅꯤꯅ ꯂꯣꯏ ꯂꯨ
ꯏꯁ ꯍꯩꯗꯣꯅꯤꯒ
ꯍꯩꯗꯕꯅꯦꯅ ꯑꯗꯨꯒ ꯁꯥꯟꯅꯃꯤꯟꯅꯔꯀꯥꯟꯗ ꯁꯅꯃꯤꯟꯅꯔꯀꯥꯟꯗ ꯍꯥꯏꯅꯤꯅ ꯑ ꯑꯗꯨ ꯍꯗ
ꯑꯠꯆꯥꯥ ꯈꯪꯉꯅꯤ ꯑꯗꯨꯗꯤꯗꯤ ꯊꯔꯕ ꯀꯥꯎꯅꯨꯍꯦ
ꯑ ꯀꯔꯤ ꯍꯥꯏꯕ ꯣꯏ ꯅꯣꯏ ꯉꯔꯥꯡ ꯅꯕꯣ ꯌꯕ꯭ꯔꯥ
ꯌꯦꯗꯤ
ꯑꯣ ꯅꯣꯏ ꯃꯌꯥꯦꯟꯃꯥꯔ ꯍꯥꯏꯕ꯭ꯔꯥ ꯃꯌꯥꯦꯟꯃꯥꯔ ꯍꯥꯏꯕ꯭ꯔꯥ ꯑꯗꯨ ꯀꯩꯗꯧꯔꯥ ꯍꯥꯏꯔꯣ ꯁꯤꯈ꯭ꯔꯥ ꯍꯥꯏꯔꯣ ꯑ
ꯍꯣꯏ ꯌꯨꯝ ꯆꯠꯀꯦ ꯍꯥꯏ
ꯑ ꯅꯨꯡꯉꯥꯏꯇꯦꯗ
ꯑꯩꯅ ꯊꯥꯕꯤꯈ꯭ꯔꯕꯅꯤ ꯃꯥꯗꯣ
ꯑꯗꯤ ꯐꯣꯔ ꯑꯦꯕꯔ ꯃꯤꯁꯤ ꯑꯣꯏꯕꯗꯕꯅꯦ ꯐꯔꯕꯔ ꯃꯦꯁꯤ ꯍꯣꯏ ꯂꯩꯇ
ꯑꯗꯣ ꯌꯨꯝ ꯌꯨꯝ ꯅꯠꯇ꯭ꯔꯕꯗꯤ ꯎꯝ ꯑꯩ ꯍꯥꯏꯗ꯭ꯔꯦ ꯋꯥꯁꯦ ꯈꯪꯣꯏꯅꯪ
ꯀꯩꯗꯧꯔꯒ ꯍꯥꯏꯁꯦꯔꯦ ꯍꯣꯏ ꯐꯔꯛꯀꯦ ꯑꯗꯨꯗꯤ ꯇꯥꯔꯅꯤ ꯍꯣꯏ ꯍꯥꯏꯔꯅꯦ
ꯑꯆꯆ ꯇꯕꯅ ꯐꯥꯔꯕꯅ ꯆꯁ ꯄ ꯋꯥꯔ
ꯗꯎꯕ꯭ꯔꯅ ꯍꯖꯕ
ꯍꯧꯖꯤꯛꯇ ꯑꯃꯛ ꯐꯥꯔꯦꯗ
ꯑ ꯑꯁꯤꯗꯗꯤ ꯑꯃꯨꯛ ꯁꯥ ꯑꯃꯨꯛ ꯅꯅꯨꯡꯁꯨꯨ ꯆꯨꯒꯦ ꯇꯧꯋꯦ ꯅꯨꯡꯖꯗꯤ ꯊꯣꯛꯑꯦ ꯑꯃꯨꯛ
ꯈꯪꯒꯦꯗ ꯀꯔꯤ ꯍꯥꯏꯅꯤꯡꯉꯤꯅꯣ ꯈꯪꯗꯦ ꯑꯣꯏꯇꯥꯔꯁꯤ
ꯀꯞꯁꯤꯟꯗꯣ ꯑꯗꯨ ꯋꯥꯔꯤ ꯐꯥꯔꯅꯤ ꯎ ꯃꯦ ꯂ
ꯍꯣꯏ ꯃꯥ ꯂꯥꯏꯑꯨꯔꯣ ꯐꯦꯒꯨꯂꯔ ꯂꯥꯏꯑ ꯂꯩꯨꯔ
ꯎ ꯅꯣꯏ ꯅꯣꯏ ꯈꯨꯟꯗꯨꯕꯃꯩ ꯂꯥꯛꯑꯦ ꯍꯥꯏꯕ
ꯑꯩꯈꯣꯏ ꯈꯨꯣꯟ ꯅ ꯊꯥꯏꯖ
ꯑꯗꯨꯅꯦꯕ ꯎꯝ ꯅꯣꯏ ꯈꯨꯜ ꯑꯣꯏꯔꯨꯁ ꯎꯝ ꯃꯩ ꯅꯨꯡꯇꯤꯒꯤ ꯂꯥꯛꯑꯦ ꯍꯥꯏꯗꯤ ꯑꯩ ꯂꯥꯛꯑꯒ ꯂꯩꯒꯦꯕ꯫
ꯑ ꯑꯁ ꯈꯨꯟꯕꯗꯨꯁꯨ ꯑꯗꯨꯝ ꯔꯤꯕꯔ ꯂꯥꯛꯑꯦꯗ
ꯎꯝ ꯔꯤꯒꯨꯂꯔ ꯑꯣꯏꯗꯦ ꯑꯩ ꯈꯪꯉꯦ ꯅꯣꯏꯒꯤ ꯈꯨꯟꯒꯤ꯫
ꯑꯁ ꯅꯣꯏꯒ ꯃꯥꯟꯅꯗ꯭ꯔꯦꯒ ꯍꯥꯏꯒꯅꯨꯗ꯫
ꯅꯠꯇꯦ ꯅꯠꯇꯦ ꯌꯥꯝ ꯉꯥꯡꯅꯒꯨꯝꯁꯦ ꯑꯩ ꯅꯣꯏ ꯈꯨꯟꯒꯤ ꯃꯔꯝ ꯂꯣꯏ ꯈꯪꯖꯥꯠꯅꯤ꯫
ꯏꯁ ꯈꯪꯕꯩ ꯇꯥꯏꯞꯇ ꯑꯩꯈꯣꯏ ꯈꯨꯟ ꯀꯔꯤꯅꯣꯁꯨ ꯈꯪꯉꯣꯏ ꯀꯗꯥꯏꯗꯩꯅꯣꯁꯨ ꯈꯪꯉꯣꯏ꯫
ꯑꯩ ꯍꯧꯔꯦꯟ ꯍꯥꯏꯔꯛꯀꯦ ꯅꯪꯒꯤ ꯈꯨꯟ ꯅꯪꯒꯤ ꯂꯣꯏ ꯗꯤꯇꯦꯜ ꯅꯪ ꯅꯪ ꯀꯅꯥꯅꯣ꯫ ꯎꯝ ꯀꯩ ꯂꯝꯗꯩꯅꯣ ꯂꯣꯏ ꯍꯥꯏꯕꯤꯒꯦ ꯑꯩ꯫
ꯑꯥ ꯍꯥꯏꯕꯤꯌꯣ ꯍꯥꯏꯕꯤꯌꯣ ꯑꯥ꯫ ꯑꯍꯣꯏ ꯃꯤꯊꯥꯏ ꯂꯨꯄꯥ ꯇꯔꯥꯒꯤ ꯂꯨꯄꯥ ꯃꯉꯥ ꯂꯨꯄꯥ꯫
ꯑꯃꯥ ꯍꯦꯛꯇ ꯌꯥꯏꯅꯦ ꯍꯦꯛ ꯆꯨꯝꯕꯗ꯫
ꯇꯥꯔꯦ ꯌꯦꯡꯕ ꯇꯥꯔꯦ꯫
ꯈꯥꯍꯍꯍ꯫
ꯑꯩ ꯇꯨꯝꯅꯤꯡꯕꯅ ꯂꯣꯏꯔꯦꯍꯦ ꯀꯔꯤꯔꯣ ꯇꯨꯝꯁꯤꯠ ꯐꯥꯗꯦꯍꯦ꯫
ꯁꯧꯒ꯭ꯔꯤ ꯍꯥꯏꯕ꯭ꯔ ꯀꯥꯎꯒ꯭ꯔꯦꯅꯦ꯫